ꯍꯜꯂꯣ
ꯇꯔꯕꯣ
ꯇꯥꯖꯔꯦ ꯇꯥꯖꯔꯦ
ꯅꯣꯡ ꯐꯖꯅ ꯆꯨꯏꯅꯦ
ꯎꯝ
ꯅꯣꯏ ꯆꯨꯗꯕ꯭ꯔꯣ
ꯆꯨꯏ
ꯎꯝ ꯆꯥꯛ ꯆꯥꯔꯔꯣꯏꯕ
ꯆꯥꯔꯔꯣꯏ
ꯍꯜꯂꯣ
ꯎꯝ
ꯑꯦꯛꯖꯥꯝꯒꯥ ꯀꯌꯥꯝ ꯁꯦꯝ ꯁꯥꯕ ꯂꯣꯏꯔꯦ
ꯀꯌꯥꯝ ꯍꯥꯏ ꯈꯪꯗ꯭ꯔꯦ ꯒ꯭ꯌꯥꯟ ꯇꯥꯗꯦ ꯇꯧꯗꯨꯏꯁꯦ ꯅꯣꯏꯅ ꯀꯥꯎꯕꯩ ꯇꯥꯏꯞ ꯇꯧꯏꯤ
ꯑꯗꯨꯕꯨꯗꯤ ꯀꯣꯏꯁꯟ ꯎꯔꯀꯥꯟꯗ ꯂꯣꯏꯅ ꯅꯤꯡꯁꯤꯡꯉꯛꯀꯅꯤ ꯀꯩꯅꯣ ꯑꯦꯛꯖꯥꯝꯒꯤ ꯍꯧꯅꯕꯤꯅꯦ ꯅꯪ ꯍꯌꯦꯡ ꯄꯨꯡ ꯀꯌꯥ ꯑꯗꯥꯏꯗ ꯆꯠꯀꯦ ꯍꯥꯏꯅꯣ
ꯀꯥꯏꯗꯅꯣ
ꯕꯖꯔ
ꯆꯥꯛ ꯇ‌ꯣꯛꯑꯣꯒꯔ ꯈꯪꯗ‌ꯦ
ꯎꯇꯤ ꯊꯣꯡꯕ ꯆꯥꯅꯤꯡꯕ꯭ꯔꯣ
ꯎꯇꯤ ꯊ‌ꯣꯡꯕ
ꯎꯝ
ꯆꯥꯅꯤꯡꯗ‌ꯦꯗ ꯍꯥꯏꯗꯤ ꯎꯝ ꯎꯇꯤ ꯊꯣꯡꯕ ꯆꯥꯕꯗ‍ꯣ ꯏꯁꯥꯗꯣ ꯌꯥꯝ ꯅꯨꯡꯉꯥꯏꯇꯦꯕ ꯅꯨꯡꯉꯥꯏꯇꯦ ꯍꯥꯏꯗꯤ ꯑꯗꯨꯝ ꯀꯩꯅꯣ ꯇꯧꯁꯤꯟꯂ ꯂꯩꯕꯗꯣ
ꯇꯨꯝꯅꯤꯡꯕꯗꯣ
ꯇꯟ ꯎꯝ ꯇꯟꯊꯔꯒ ꯂꯩꯕꯗꯣ ꯑꯗꯨꯗꯤ ꯆꯥꯅꯤꯡꯗꯕ ꯍꯥꯏꯗꯤ ꯆꯥꯅꯤꯡꯕ ꯍꯥꯏꯗꯤ ꯎꯝ ꯁꯨꯝ ꯊꯥꯕꯛ ꯂꯩꯇꯕ ꯈꯣꯠꯇꯕ ꯑꯣꯏꯗꯤ ꯄꯩꯈꯥꯒꯨꯝꯕ ꯂꯣꯏꯕ ꯑꯣꯏꯗꯤ ꯆꯥꯔꯁꯨ ꯌꯥꯕ ꯑꯗꯨ ꯅꯠꯇꯔꯗꯤ ꯀꯩꯅꯣ ꯇꯧꯕꯅꯤꯅ ꯍꯧꯖꯤꯛ ꯀꯔꯤꯝ ꯇꯧꯗ꯭ꯔꯁꯨ ꯏꯁꯥꯗ‌ꯣ ꯍꯥꯏꯗꯤ ꯀꯩꯅꯣ ꯇꯧꯗꯕꯒꯤ ꯅꯨꯡꯗꯥꯡꯗꯨꯁꯨ ꯇꯨꯝꯕꯣꯏ ꯇꯨꯝꯗꯕꯣꯏ ꯑꯗꯨꯝ ꯇꯧꯋꯦꯕ ꯍꯥꯏꯗꯤ ꯄꯤꯀꯞ ꯄꯪꯊ‌ꯣꯛꯇ ꯊ‌ꯣꯛꯑꯦꯕ ꯑꯗꯨꯅ ꯎꯏꯌꯦꯕ ꯑꯗꯨꯝ ꯂꯥꯏꯔꯤꯛ ꯄꯥꯝꯕꯗ ꯑꯗꯨꯝ ꯉꯥꯏꯍꯛ ꯉꯥꯏꯍꯛ ꯑꯗꯨꯝ ꯑꯨꯏꯌꯦꯕ
ꯇꯨꯝꯊꯣꯛꯑ‌ꯣ ꯀꯩꯅ‌ꯣ ꯐꯖꯅ
ꯂꯥꯏꯕ꯭ꯔꯤꯗꯨꯗ ꯀꯃꯥꯏꯅ ꯇꯨꯝꯗꯣꯏꯅ‌ꯣ
ꯎꯁꯣꯏ ꯎꯇꯤ ꯇꯧꯒꯦ ꯇꯧꯕꯅꯤ ꯁꯣꯏꯔꯗꯤ
ꯆꯊꯣ ꯆ ꯎꯝ ꯆꯊꯣ ꯑꯩꯀꯣꯟ ꯑꯥ ꯑꯦꯛꯖꯥꯝ ꯃꯌꯥꯁꯤꯅ ꯄꯨꯛ ꯅꯨꯡ ꯅꯨꯡꯉꯥꯏꯇꯕ ꯈꯣꯠꯇꯕꯗ‌ꯣ ꯇꯟꯕꯩ
ꯎꯇꯤ ꯆꯥꯔꯒ‌ ꯄꯨꯛ ꯅꯨꯡꯉꯥꯏꯇ‌ꯦꯗꯤ ꯅꯪꯉꯣꯟꯗ
ꯍꯥꯏꯗꯤ ꯂꯨꯝꯕꯗꯣ
ꯉꯥ ꯊꯣꯡꯕꯗꯤ ꯍꯥꯎꯕ꯭ꯔꯣ
ꯍꯥꯎꯋꯦ ꯉꯔꯥꯡꯗꯣ ꯈꯔ ꯆꯥꯔꯦ ꯉꯁꯤꯅ ꯅꯝꯅ ꯆꯥꯔꯦ ꯑꯗꯨ ꯌꯥꯝ ꯉꯥꯔꯥꯡꯁꯨ ꯍꯥꯎꯋꯤ ꯑꯁꯤꯁꯨ ꯌꯥꯝ ꯍꯥꯎꯋꯤ ꯉꯥꯗꯨꯁꯨ ꯀꯩꯅꯣ ꯑꯣꯏꯕꯒꯤ ꯍꯥꯎꯋꯦꯕ ꯉꯥꯗꯣ ꯌꯥꯝ ꯍꯥꯏꯗꯤ ꯄꯦꯠꯄ ꯈꯣꯠꯄ ꯀꯩꯅꯣ ꯇꯧꯕꯗꯨ ꯑꯣꯏꯗꯦ ꯉꯥꯗꯣ ꯀꯟ ꯀꯟ ꯂꯥꯎꯔꯒ ꯃꯍꯥꯎ ꯑꯃ ꯊꯣꯛꯄꯗꯣ
ꯃꯉꯥ ꯑꯗꯨꯝ ꯆꯤꯡ ꯆꯤꯡ ꯂꯥꯎꯋꯦ ꯑꯩꯗꯤ ꯀꯨꯏꯅ ꯀꯨꯏꯅ ꯉꯧꯕꯒꯤ
ꯃꯗꯨꯒꯤ ꯊꯥꯎ ꯁꯤꯡꯖꯨꯗꯨꯁꯨ ꯍꯥꯎꯌ‌ꯦ
ꯎꯝ ꯁꯤꯡꯖꯨꯗꯨꯗꯤ ꯉꯔꯥꯡ ꯂꯣꯏ ꯆꯥꯗꯕ꯭ꯔꯣ
ꯆꯥꯏꯌꯦ‌ ꯉꯔꯥꯡ ꯃꯪꯒꯟ ꯁꯤꯡꯖꯨꯔꯣ
ꯎꯝ
ꯌꯥꯝꯕ ꯖꯥꯠꯅ‌ꯦ ꯁꯤꯡꯖꯨꯗ‌ꯣ ꯌꯥꯝ ꯍꯥꯎꯌ‌ꯦ
ꯉꯥ ꯊꯣꯡꯕꯗꯤ ꯍꯥꯎꯇꯦ ꯍꯥꯏꯕ
ꯍꯥꯎꯌ‌ꯦ ꯗꯨꯕꯨꯗꯤ ꯁꯤꯡꯖꯨ ꯗ‌ꯣ ꯁꯤꯡꯖꯨ ꯗꯨꯁꯨ ꯍꯥꯏꯗꯤ ꯁꯨꯃꯥꯏꯅ ꯑꯃꯐꯥꯎ ꯆꯥꯗꯦꯕ ꯈ‌ꯣꯏꯖꯨ ꯆꯥꯏꯗꯣ ꯑꯗꯨꯒꯤ ꯇꯣꯞ ꯇꯣꯞꯄꯒ ꯃꯍꯥꯎ ꯌꯥꯎꯌ‌ꯦ ꯅꯪꯗꯤ ꯃ‌ꯣꯏꯅ ꯂꯛꯅꯩ ꯅꯪꯗꯤ ꯌꯥꯪ ꯁꯣꯡꯕ ꯍꯩꯕ ꯃꯜ ꯂꯩꯔꯗꯣ ꯍꯥꯎꯥꯡ ꯆ ꯂꯩꯅꯦꯦꯉ ꯁꯤꯃꯦ ꯂꯩꯔꯦ
ꯁꯕꯅꯥꯥꯡ ꯀꯥꯏ ꯀꯨꯝꯕ
ꯄꯅꯣ ꯍꯣꯏ ꯈꯔ ꯑꯗꯨꯝ ꯍꯩꯌꯦ ꯏꯟꯁꯥꯡ ꯏꯟꯖꯥꯡ ꯊꯣꯡꯕꯗꯤ ꯏꯆꯦ ꯕꯤꯗꯤꯌꯅ ꯃꯁꯪ ꯃꯇꯧꯁꯨ ꯐꯥꯖꯩ ꯊ‌ꯣꯡꯕ ꯊꯥꯛꯄꯁꯨ ꯍꯩ ꯅꯪꯗꯤ ꯅꯗꯥꯎ ꯊꯤ ꯌꯥꯔꯦ ꯀꯥꯏ ꯆ‌ꯦ ꯗꯨꯏꯂꯅ ꯃꯣꯏ ꯃꯃꯥꯗ ꯑꯗꯨꯝ ꯂꯤꯌ‌ꯦꯌ‌ꯦ ꯃꯣꯏ ꯃꯃꯥꯅ ꯃꯁꯛ ꯑꯝꯇꯪꯗꯤ ꯌꯦꯡꯒꯦꯅ ꯑꯗꯨꯝ ꯍꯥꯏꯔꯛꯀꯗꯣꯏꯅꯦ ꯑꯩ ꯊꯦꯡꯅꯕ‌ ꯈꯨꯗꯤꯡꯒꯤ
ꯊꯤꯔꯦꯗ ꯌꯥꯗ꯭ꯔꯦꯗꯗꯥ ꯍꯧꯖꯤꯛꯇꯤ ꯂꯧꯈꯠꯄ ꯑꯃ ꯌꯥꯎ ꯌꯥꯎꯗ꯭ꯔꯦꯗ ꯇꯥꯕ꯭ꯔꯣ
ꯎꯝ ꯍꯗꯦꯠ ꯅꯥꯇ
ꯅꯤꯡꯁꯤꯂꯛꯄ ꯑꯣꯏꯔ ꯀꯥꯏꯅ ꯈꯪ
ꯎꯝ ꯁꯨꯡ ꯐꯥꯟꯗꯅꯗꯕ
ꯍꯥ ꯄꯨꯡ ꯀꯌꯥꯐꯥꯎ ꯂꯔꯤꯛ ꯄꯥꯒꯦ ꯍꯥꯏꯅꯣ
ꯑꯩꯗꯣ ꯅꯨꯡꯗꯥꯡ ꯅꯨꯡꯗꯥꯡꯗꯣ ꯄꯦꯄꯔ ꯇꯨ ꯈꯔ ꯏꯒꯦ ꯇꯧꯅꯤ ꯏ ꯉꯝꯗ ꯂꯩꯔꯦ ꯇꯧꯋ
ꯑꯩ ꯎꯁꯣꯏ ꯀꯟꯅ ꯁꯣꯏꯔ
ꯐꯣꯔ ꯐꯥꯏꯚ ꯄꯣꯏꯟ ꯇꯨ ꯐꯥꯏꯚ ꯍꯝ ꯁꯤꯌꯥ ꯊ꯭ꯔꯤ ꯄꯣꯏꯟ ꯖꯦꯔꯣ ꯌꯥꯔꯦ
ꯀꯩꯅꯣ ꯇꯧꯋꯦꯅꯗ ꯃꯊꯪꯗꯤ ꯑꯩ ꯀꯥꯡ ꯎ ꯁ꯭ꯀꯣꯟꯗ ꯌꯥꯝ
ꯉꯁꯥꯏ ꯉꯁꯥꯏ ꯉꯁꯥꯏꯖ ꯑꯩꯈꯣꯏꯒꯤ ꯁꯤ ꯀꯩꯅꯣ ꯀ꯭ꯋꯥ ꯀꯩꯊꯦꯜꯕꯨꯛ ꯆꯤꯡꯉꯦ
ꯎꯝ
ꯑꯗꯨ ꯑꯩꯈꯣꯏ ꯀꯨꯝꯃꯒ ꯊꯧꯔꯤꯗꯣ ꯄꯥꯏꯔꯨꯁ ꯑꯗꯨꯒ ꯀꯩꯅꯣ ꯀꯕꯣꯛꯀ ꯀꯩꯅꯣꯒ ꯂꯪꯒꯦ ꯑ ꯑꯩ ꯈꯥꯕꯣꯕ ꯀꯥꯏꯅꯉꯔ ꯐꯪ ꯎꯩꯅꯣ ꯀꯔꯤ ꯍꯥꯏꯒ꯭ꯔꯦ ꯎ ꯀ ꯍꯥꯏꯒ꯭ꯔꯦ ꯃꯗꯣ ꯅꯥꯁꯄꯇꯤꯒ ꯅꯥꯁꯄꯇꯤ ꯑꯩꯗꯗꯥꯎ ꯌꯥꯏ ꯃꯣꯏ ꯑꯩꯈꯣꯏ ꯔꯥ ꯃꯖꯥꯒ ꯑꯩꯒ ꯃꯔꯨꯝ ꯑꯩꯈꯣꯏꯨꯝ ꯀꯨꯝꯃꯤꯟꯅꯕꯗ ꯃꯣꯏꯒꯤ ꯑꯝꯇ ꯐꯪꯗꯦ ꯑꯩ ꯈꯛꯇꯗꯤ ꯐꯪꯉꯤ
ꯅ ꯑꯦꯛꯖꯥꯝꯗꯣ ꯀꯅꯥ ꯀꯅꯥ ꯆꯠꯃꯤꯟꯅ ꯇꯔꯦ
ꯈꯗꯦꯗꯗꯤ ꯎꯝ ꯌꯥꯝꯝꯗ ꯃꯅ ꯗꯦꯈꯣ ꯁꯥꯔ ꯏꯟꯊꯦꯝꯗꯁꯨ ꯃꯥꯁꯨ ꯑꯩꯒ ꯑꯦꯛꯖꯥꯝ ꯁꯦꯟꯇꯔ ꯄꯨꯜꯜꯂꯤ ꯃꯥꯒꯗꯤ ꯂꯩꯃꯤꯟꯅꯔꯅꯤ ꯃꯣꯏ ꯂꯥꯛꯇ꯭ꯔꯒꯗꯤ ꯑꯗꯣ ꯀꯩꯅꯣꯗꯣ ꯕꯥꯔꯨꯟ ꯍꯣꯏ ꯄ꯭ꯔꯕꯤꯟꯣꯏꯅ ꯗꯤ ꯑꯦꯝ ꯁꯥꯏꯟꯖꯇ ꯇꯥꯑꯕꯅꯦ ꯑꯗꯣ ꯕ꯭ꯔꯦꯛꯇ ꯉꯥꯏꯍꯥꯛ ꯎꯨꯟꯅꯖꯦꯗꯤ ꯍꯥꯏ ꯑꯗꯨ ꯐꯪꯗꯦ ꯑꯗꯨꯗꯣꯗꯥ ꯃꯣꯆꯥꯗꯣ ꯃꯊꯪꯒꯤ ꯁꯦꯛꯁꯟ ꯃꯊꯪꯒꯤ ꯀꯣꯛ ꯀꯥꯎꯣꯛ ꯀꯣꯆꯤꯡ ꯍꯧꯕꯒꯤ ꯃꯣꯏ ꯀꯩꯅꯣ ꯇꯧꯅꯤ ꯍꯥꯏꯌꯦ ꯆꯦ ꯌꯦꯟꯕꯗꯤ ꯂꯥꯛꯀꯅꯤꯗꯤ ꯍꯥꯏ ꯑꯗꯣ ꯁꯪꯗꯦ ꯃꯥꯁꯨ ꯀꯃꯥꯏ ꯇꯧꯗꯣꯏ
ꯅꯣꯏ ꯁꯨꯅꯥꯅꯤꯊꯦꯝꯁꯨ ꯊꯥꯏꯑꯅꯦꯀꯣ ꯐꯖꯅ ꯐꯖꯩ ꯉꯣ ꯃꯥꯏ ꯐꯖꯩ ꯉꯣ ꯃꯥꯏ ꯃꯃꯤꯡꯗꯣ ꯑꯩꯗꯤ ꯑꯗꯨꯝ ꯃꯁꯛꯇꯨꯗꯤ ꯊꯤ
ꯍꯣꯠꯅꯗꯕꯤ ꯊꯥꯕꯅꯤꯅ ꯀꯥꯟꯅꯔꯣꯢ
ꯆꯕꯔ
ꯑꯩꯈꯣꯢ ꯕꯨꯕꯣꯛꯅꯥ ꯀꯣꯜ ꯇꯧꯔꯛꯑꯝꯃꯤ
ꯅꯪꯒꯤꯗꯤ ꯏꯊꯤ ꯊꯤꯕꯥ ꯑꯃꯥ ꯊꯨꯡꯌꯦ ꯍꯦꯔꯣꯗꯤ
ꯃꯣꯏ ꯑꯇꯩꯒꯤ ꯃꯃꯤꯡꯗꯤ ꯏꯪꯂꯤꯁ ꯀꯩꯅꯣ ꯃꯃꯤꯡ ꯉꯥꯛꯇꯅꯤ ꯀ꯭ꯔꯤꯁꯇꯥꯟ ꯃꯃꯤꯡ ꯉꯥꯛꯇꯅꯤ ꯃꯣꯏ ꯗꯣꯜꯂꯤ
ꯅꯤꯡꯊꯦꯝ ꯃꯃꯤꯡ ꯌꯥꯝ ꯐꯖꯩ ꯃꯤꯅꯁꯨ ꯀꯧꯅꯗꯕ ꯌꯨꯅꯤꯛꯁꯨ ꯑꯣꯏꯕ ꯑꯁ ꯅ ꯇꯨꯏꯁꯟ ꯑꯝꯇ ꯂꯥꯛꯇꯦꯀꯣ ꯑꯩꯩꯅ ꯇꯨꯏꯁꯟ ꯇꯧꯅꯤꯡꯕꯅ ꯌꯥꯗ꯭ꯔꯦ ꯄꯩꯁꯥꯁꯦ
ꯎꯝ ꯑꯁ
ꯒꯥꯏ ꯒꯥꯔꯤ ꯑꯃ ꯂꯧꯗꯣꯏꯅꯦꯍꯍꯌꯦ ꯑꯩꯉꯣꯟꯗ ꯂꯨꯄꯥ ꯂꯤꯁꯤꯡ ꯑꯅꯤ ꯄꯨꯒꯦ
ꯀꯩꯕ
ꯒꯥꯔꯤ ꯑꯃ ꯂꯩꯗꯣꯏꯅꯦ ꯍꯥꯏꯌꯦꯕꯍꯦ
ꯀꯅꯥ
ꯊꯣꯟꯒ
ꯀꯩ ꯒꯔꯤ
ꯑꯦꯛꯇꯤꯚ ꯊꯧꯕꯗꯤ ꯑꯝ ꯍꯩꯇ꯭ꯔꯤꯝꯅꯦꯀꯣ ꯍꯥꯏꯔꯤꯁꯦ ꯑꯝꯐꯥꯎ ꯇꯝꯗ꯭ꯔꯤꯕꯅꯦ
ꯂꯣꯛꯖꯤꯟꯖꯔꯅꯤ
ꯎꯝ ꯅꯣꯡ ꯑꯗꯥꯏ ꯅꯣꯡ ꯇꯥꯗ꯭ꯔꯣ
ꯇꯥꯏ ꯏꯣꯇ ꯇꯔꯁꯇꯁꯁ
ꯆꯥꯗ꯭ꯔꯦ ꯑꯩꯗꯤ ꯑꯩꯈꯣꯏ ꯃꯥ ꯍꯣꯏ ꯈꯦꯠꯁꯤ ꯆꯥꯗꯦ ꯍꯥꯏ ꯅꯨꯡꯉꯥꯏꯇꯦ
ꯍꯣꯏꯁꯨ ꯁꯔꯝꯃ ꯐ ꯇꯅꯤ
ꯑꯩꯒ ꯑꯣꯏꯔꯗꯤ ꯑꯗꯨꯝ ꯍꯧꯕꯤꯅꯤꯉꯨ ꯑꯗꯣ ꯑꯩꯈꯣꯏ ꯃꯥ ꯍꯣꯏꯕꯨꯗꯤ ꯊꯕꯛ ꯁꯪꯗꯕꯩꯅꯦ ꯅꯪ ꯑꯃꯨꯛ ꯇꯧꯔꯛꯑꯣ ꯑꯃꯨꯛ ꯇꯧꯕꯗ ꯌꯥꯝ ꯈꯨꯠ ꯆꯪꯗꯧꯕ ꯌꯥꯝꯗꯧꯕ ꯊꯕꯛꯇꯣ ꯇꯧꯗ꯭ꯔꯕꯅꯦꯕ ꯑꯝꯇ
ꯎꯝ
ꯑꯩꯗꯤ ꯁꯨꯝ ꯅꯨꯡꯉꯥꯏꯇꯦ ꯈꯪꯗꯦ ꯃꯇꯝ ꯃꯇꯝꯒꯤ ꯀꯩꯀꯩ ꯇꯧꯕꯗ ꯁꯨꯝ ꯄꯤꯖꯅꯤꯡꯉꯤ ꯆꯥꯛ ꯆꯥꯔꯔꯣꯏ ꯍꯥꯏꯔꯣ
ꯆꯔꯔꯣꯢꯌꯦ
ꯈꯤꯗꯪ ꯆꯥꯥꯁꯤꯟꯂꯨꯗꯅ
ꯆꯅꯤꯡ
ꯀꯅꯥ ꯀꯅꯥ ꯂꯩꯒꯦ
ꯑꯉꯥꯡꯈꯩ ꯃꯈꯥꯗ ꯂꯣꯏ ꯂꯣꯢꯔꯤꯛ ꯄꯥ ꯀꯨꯝꯈꯤ ꯗꯥꯝꯆꯥ ꯑꯈꯣꯢꯅꯤꯗ ꯂꯩ
ꯆꯥꯛ ꯆꯥꯔꯔꯣꯏ ꯈꯦꯆꯤ ꯆꯁꯤꯟꯈ꯭ꯔꯦ ꯍꯌꯦꯡ ꯑꯌꯨꯛ ꯑꯣꯢꯅ ꯆꯔꯅꯤ ꯄꯦꯂꯨꯛ ꯀꯥꯡꯁꯨꯒ ꯄꯥꯛꯅꯝꯒ ꯇꯧꯋꯦ
ꯄꯥꯛꯅꯝꯕꯨꯗꯤ ꯆꯥꯅꯤꯡꯗꯦ ꯄꯦꯔꯨꯛ ꯀꯥꯡꯁꯨꯕꯨꯗꯤ ꯆꯥꯅꯤꯡꯉꯤ
ꯅꯪ ꯄꯥꯛꯅꯝ ꯄꯥꯝꯗꯥꯏꯅꯦ
ꯄꯥꯝꯃꯦ ꯑꯗꯨ ꯍꯧꯖꯤꯛꯇꯤ ꯆꯅꯤꯗꯦ
ꯀꯩꯒꯤ
ꯁꯨꯝ ꯀꯩꯅꯣ ꯇꯧꯕꯩ ꯈꯔ ꯆꯥꯁꯤꯟꯕꯩꯔ
ꯊꯝꯃꯒꯦ ꯊꯥꯝꯃꯒꯦ ꯅꯪ ꯋꯔꯝꯅꯤ